ꯍꯜꯂꯣ ꯇ ꯇꯥꯔꯕ꯭ꯔ‌ꯣ
ꯑꯧ ꯇꯥꯔꯦ ꯇꯥꯔꯦ
ꯋꯥꯔꯤ ꯁꯅꯥ ꯂ‌ꯣꯏꯈ꯭ꯔꯕ‌ꯣ
ꯋꯥꯔꯤ ꯁꯥꯟꯅꯕꯁꯦ ꯂꯣꯏꯗ꯭ꯔꯤꯗ ꯑꯣ ꯑꯩ ꯂꯣꯏꯔꯦ ꯂꯣꯏꯔꯦ
ꯅ‌ꯣꯏ ꯃꯤ ꯇꯨꯝꯅꯒ꯭ꯔꯕ‌ꯣ
ꯑꯁ ꯇꯨꯝꯅꯗ꯭ꯔꯤꯗ ꯑꯩꯈꯣꯏ ꯃꯥꯗꯤ ꯀꯩ ꯍꯥꯏꯅꯤ ꯊꯥꯏꯅ ꯏꯔꯥꯡ ꯏꯔꯥꯡ ꯃꯇꯝꯗꯒꯤ ꯈꯔ ꯈꯔ ꯃꯩꯔꯥ ꯊꯣꯛꯄ ꯍꯥꯏꯒꯗ꯭ꯔꯥ ꯊꯣꯛꯄꯗꯒꯤ ꯃꯔꯨꯞ ꯑꯣꯏꯅ ꯇꯧꯊꯈꯤꯗꯅ ꯑꯗꯨꯒꯤ ꯊꯣꯛꯈꯤ ꯑꯗꯩ ꯑꯩꯈꯣꯏ ꯅꯥꯎꯅ ꯗ꯭ꯌꯨꯇꯤ ꯆꯠꯈ꯭ꯔꯦ
ꯐꯩꯌꯦꯗꯤ ꯁꯨꯝ ꯈꯨꯗꯛꯇ ꯉꯥꯛꯇꯪ ꯅꯨꯡꯇꯤꯒꯤ ꯌꯨꯝꯗ ꯂꯩꯔꯣꯏ ꯉꯥꯛꯇ ꯈꯤꯇꯪꯒꯤ ꯊꯣꯛꯂꯛꯑꯣ ꯅꯪ ꯀꯩꯅꯣꯝꯃ ꯊꯣꯛꯑꯦꯅ ꯍꯥꯏꯗꯨ ꯊꯣꯛꯅꯤꯡꯗꯕꯅꯦꯕ
ꯑꯥꯎ
ꯍꯜꯂꯣ ꯇꯤꯒꯤ ꯄꯨꯂ ꯇꯕꯨꯗꯤ ꯀꯣꯏ
ꯅꯠꯇꯦ ꯃꯣꯏ ꯅꯨꯡꯇꯤꯒꯤꯗꯤ ꯄꯨꯟꯗꯦ ꯁꯦꯇꯔꯗꯦ ꯁꯦꯇꯔꯗꯦꯗꯪ ꯄꯨꯟꯕ ꯁꯦꯇꯔꯗꯦꯒꯤ ꯅꯨꯡꯗꯥꯡꯗ ꯄꯨꯡ ꯀꯩꯅꯣꯗꯅꯤꯗ ꯅꯤꯄꯥꯥꯟ ꯃꯈꯥꯏ ꯁ꯭ꯋꯥꯏꯗꯩꯅ ꯃꯥꯄꯜ ꯃꯈꯥꯏ ꯁ꯭ꯋꯥꯏꯕꯨ ꯑꯗꯨꯝ ꯁ꯭ꯋꯥꯏꯕꯨꯧ ꯎꯟꯕ ꯍꯥꯏꯇꯥꯔꯦ ꯃꯔꯨꯞꯁꯨ ꯀꯩꯁꯨ ꯃꯔꯨꯞꯇꯨꯛ ꯑꯣꯠꯂ ꯈꯣꯠꯂꯒ ꯑꯃꯨꯛ ꯑꯐꯥꯎꯕ ꯃꯤꯗꯨꯅ ꯑꯐꯥꯎꯔꯒ ꯑꯗꯨꯃꯥꯏ ꯑꯃꯨꯛ ꯇꯧꯕ ꯍꯥꯏꯇꯥꯔꯦ ꯑꯗꯒꯤ ꯑꯃꯨꯛ ꯃꯣꯏ ꯊꯍꯧꯔꯒꯅ ꯑꯃꯨꯛ ꯈꯔ ꯇꯔꯥꯐꯧ ꯀꯩꯐꯧ ꯑꯃꯨꯛ ꯍꯧꯥꯎꯁꯤ ꯁꯥꯟꯅ ꯑꯃꯨꯛ ꯂꯩꯕ ꯃꯣꯏꯊꯣꯏꯁꯦ
ꯈ‌ꯣꯏꯖꯁꯨ ꯇꯧꯅ ꯑꯗꯨꯔꯅ ꯃꯕꯗꯤ ꯀꯦꯒꯥ ꯇꯧꯗꯣ
ꯑꯥ
ꯌ ꯅ ꯍꯥꯎꯁꯤ ꯈꯅ ꯇꯧꯅꯤ
ꯐꯩꯌꯦ ꯑꯃꯔꯣꯝꯗꯗꯤ ꯍꯥꯏꯗꯤ ꯌꯨꯝꯗ ꯁꯨꯝ ꯂꯩꯔꯒ ꯃꯥꯅꯤ ꯌꯨꯝꯗ ꯁꯨꯝ ꯂꯩ ꯍꯥꯏꯁꯦ ꯋꯥꯏꯅꯦꯕ ꯍꯥꯏꯗꯤ ꯁꯨꯝ ꯊꯕꯛ ꯏꯪꯈꯥꯡ ꯆꯠꯈꯤꯕ ꯃꯤꯗꯕꯨꯗꯤ ꯐꯩ ꯑꯗꯨ ꯅꯠꯇꯕ ꯀꯥꯡꯕꯨꯗꯗꯤ ꯑꯗꯨꯝ ꯋꯥꯏꯗꯅ
ꯎꯝ ꯃꯣꯏꯗꯤ ꯃꯇꯝꯗ ꯏꯌꯣꯡꯁꯤꯡꯗ ꯊꯣꯛꯄ ꯃꯇꯝꯗ ꯂꯩꯇꯦꯗꯅ ꯑꯦ ꯁ ꯇ ꯊ ꯊ ꯇ ꯑꯌꯥꯝꯕ ꯑꯣꯏꯔꯤꯕ
ꯍꯣꯏ ꯉꯥꯏꯍꯥꯛ ꯁꯪꯕꯗꯨꯗꯤ ꯑꯗꯨꯝ ꯄꯣꯊꯥꯅꯤꯡꯉꯤꯗꯣ
ꯎꯝ ꯃꯣꯏꯗꯤꯦ ꯑꯦꯗꯤꯛꯇꯤ ꯎꯔꯝꯃꯦ ꯑꯗꯨ ꯇꯣꯛꯅꯤꯡꯕꯁ
ꯑꯗꯨꯝ ꯊꯣꯛꯈ꯭ꯔꯕꯨꯗꯤ ꯅꯨꯡꯉꯥꯏꯕꯖꯥꯠꯅꯤꯗ ꯑꯗꯨꯗꯒꯤ ꯊꯣꯛꯈꯤꯗ꯭ꯔꯒꯅ ꯁꯨꯝ ꯐꯛꯆꯟꯕ
ꯇꯧꯗꯣꯏꯅꯦ ꯑꯩꯈꯣꯏꯁꯨ ꯑꯩꯈꯣꯏꯁꯦ ꯁꯨꯝ ꯆꯠꯊꯣꯛꯇ꯭ꯔꯗꯤ ꯆꯠꯅꯤꯡꯗꯕꯅ ꯀꯩ ꯍꯥꯏꯅꯤ ꯁꯨꯝ ꯆꯠꯊꯣꯛꯇꯗꯤꯁꯨ ꯆꯠꯅꯤꯡꯉꯝꯛꯇꯦ ꯑꯩꯗꯤ ꯈꯪꯗ꯭ ꯃꯤꯗꯤ ꯑꯩꯗꯤ ꯎꯝ ꯀꯣꯏꯆꯠ ꯆꯠꯊꯧꯗꯅ ꯑꯗꯨꯝꯔ ꯇꯝꯕꯤꯌꯣ ꯍꯥꯏꯠ ꯆꯕꯩꯇꯁꯨ ꯇꯧꯕꯅ ꯂꯣꯏꯅ ꯇꯧꯕꯅꯦꯕꯥ
ꯎꯝ ꯎꯝ ꯑꯥ
ꯇꯧꯕꯅꯤ ꯑꯩꯁꯨ ꯃꯔꯛ ꯑꯃ ꯁꯨꯛꯊ‌ꯣꯛ ꯊꯣꯛꯇꯕꯒꯤꯒꯦꯖꯨꯁꯟ ꯀꯥ ꯍꯧꯔꯛꯄꯗ ꯑꯩꯗꯣꯁ ꯃꯄꯥꯟ ꯃꯥꯡꯗ ꯊꯣꯛꯑꯝꯗꯦꯕ ꯑꯗꯨꯒꯤ ꯊꯣꯛꯄꯁꯦ ꯇꯤ ꯇꯟꯕꯤꯅꯦꯕ ꯊꯣꯛꯄꯗꯒꯤ ꯑꯗꯨꯝ ꯇꯟꯗ꯭ꯔꯦꯕꯥ ꯊꯕꯛ ꯀꯩꯀꯥ ꯆꯠꯄꯁꯦ ꯑꯗꯨꯝ ꯑꯐꯕꯥ ꯇꯜꯂꯛꯇ꯭ꯔꯦꯕ ꯍꯥꯟꯅꯗꯤ ꯑꯁ ꯈꯇꯟꯑꯃꯅꯤ
ꯍꯧꯖꯤꯛꯇꯤ ꯑꯩꯁꯨ ꯃꯄꯥꯟꯅꯦ ꯑꯩꯁꯨ ꯑꯩꯁꯨ ꯆꯠꯊꯣꯛꯄ ꯇꯜꯂꯦ ꯍꯧꯖꯤꯛ ꯍꯧꯖꯤꯛ ꯑꯣꯏꯅ
ꯇꯧꯕꯅꯦ ꯍꯧꯖꯤꯛꯇ ꯑꯗꯣ ꯑꯃꯨꯛ ꯆꯠꯄ ꯍꯧꯈ꯭ꯔꯗꯤꯀꯣ ꯑꯅꯤꯔꯛ ꯑꯍꯨꯝꯂꯛꯀꯨꯝꯕ ꯆꯠꯈ꯭ꯔꯗꯤ ꯑꯗꯨꯝ ꯅꯨꯡꯉꯥꯏꯔꯛꯑꯅꯤ ꯑꯃꯨꯛ ꯇꯥꯜꯂꯛꯑꯔꯣꯏꯕ
ꯑꯗꯤ ꯃ ꯎꯖꯤꯛꯇ ꯃꯅꯅꯕ ꯃꯅꯕꯤ ꯑꯣꯏꯇ ꯑꯗꯨ ꯄꯨꯟꯥꯇ꯭ꯔꯔꯤꯗꯅ ꯄꯥꯉ ꯀꯨꯟꯗ꯭ꯔꯦꯗꯤ ꯃꯇꯝꯗꯣ ꯃꯣꯏꯕꯨ ꯊꯕꯛ ꯏꯪꯈꯥꯡ ꯀꯩꯀꯥ ꯑꯃ ꯑꯃꯒ ꯇꯧꯅꯔꯅꯤ ꯑꯗꯨ ꯑꯣꯖꯥꯕꯨ ꯆꯠꯂꯁꯨꯕꯨ ꯑꯗꯨꯝ ꯒꯥꯔꯤ ꯃꯆꯥ ꯇꯧꯔꯒ ꯑꯗꯨꯝ ꯏꯁꯊꯟꯗ ꯑꯗꯨꯝ ꯄꯨꯖ ꯆꯠꯂꯅꯤ ꯁꯨꯝ ꯆ ꯆꯥꯎꯈꯣꯛꯅꯤꯡꯉꯒ ꯄꯝꯊꯥꯎꯁ ꯑꯗꯨ
ꯍꯥꯏ
ꯁꯤꯁꯇꯔ ꯍꯣꯏ ꯀꯥꯡꯕꯨꯁꯨ ꯌꯨꯝ ꯄꯥꯟꯈꯤꯕꯗꯨ ꯐꯅꯌꯥꯝ ꯌꯥꯎꯔꯝꯃꯅꯤ ꯅꯨꯄꯥꯁꯨ ꯅꯨꯄꯤꯁꯨ
ꯑꯁ ꯑꯇꯕꯨꯂꯥꯏꯇ꯭ꯔꯒꯨꯝ
ꯎꯝ ꯑꯗꯨꯅꯦꯕ ꯍꯥꯏꯗꯤ ꯑꯩꯈꯣꯏꯗꯒꯤ ꯆꯍꯤ ꯃꯔꯤ ꯃꯉꯥ ꯕꯦꯁ ꯍꯥꯟꯕ ꯍꯥꯏꯁꯦ ꯑꯗꯨ ꯑꯗꯨꯝ
ꯍꯥꯥ ꯗꯕ ꯁꯤꯁꯖꯤꯗꯨꯗꯤ ꯀꯦ ꯀꯩ ꯍꯥ
ꯅꯣꯏ ꯂꯩꯕ ꯅꯨꯡꯉꯥꯏꯕꯗꯅ ꯍꯧꯖꯤꯛꯀꯤ ꯃꯇꯝꯗꯨꯗꯗ
ꯑ ꯁꯒꯜꯕꯦꯂꯥ
ꯍ
ꯑꯧ ꯅꯨꯡꯉꯥꯏꯔꯦꯁꯗꯗꯤ ꯁꯤꯗꯗꯤ ꯑꯗꯨꯝ ꯆꯤꯛꯁꯨ ꯆꯤꯛꯑꯦ ꯍꯥꯏꯗꯤ ꯃꯦꯟ ꯔꯣꯠꯇꯒꯤ ꯈꯤꯇꯪ ꯆꯪꯁꯤꯜꯂꯦꯕ ꯍꯥꯏꯗꯤ ꯑꯗꯨꯝ ꯍꯥꯏꯗꯤ ꯗꯥꯏꯔꯦꯛ ꯃꯔꯣ ꯍꯥꯟꯅꯒꯤꯗꯨꯗꯤ ꯗꯥꯏꯔꯦꯛ ꯃꯔꯣ ꯅꯥꯀꯟꯗꯅꯤꯅ ꯑꯗꯨꯝ ꯅꯨꯡꯗꯥꯡꯁꯨ ꯀꯩꯁꯨ ꯑꯗꯨꯝ ꯇꯥꯛꯑꯕꯗꯣ ꯁꯤꯗꯗꯤ ꯃꯦꯟ ꯔꯣꯗꯠꯇꯩ ꯈꯔ ꯆꯪꯁꯤꯜꯂꯕꯅꯤꯅ ꯍꯣꯏ ꯂꯩꯔꯛ ꯄꯨꯗꯤ ꯂꯩꯌꯦ ꯇꯥꯔꯁꯨ ꯂꯩꯔꯛꯇꯨꯗꯤ ꯑꯗꯨꯝ ꯂꯔꯛ ꯆꯠꯂ ꯀꯌꯥꯝ ꯆꯠꯅꯤ ꯑꯗꯨꯅ ꯑꯗꯨꯝ ꯏꯪ ꯆꯤꯛꯑꯦ ꯁꯤꯗꯗꯤ ꯅꯨꯡꯉꯥꯏꯔꯦ ꯑꯗꯒꯤ ꯂꯝꯁꯨ ꯑꯗꯨꯝ ꯈꯔ ꯆꯥꯎꯔꯦ ꯑꯣ
ꯑꯩꯈꯣꯏꯁꯨ ꯑꯗꯨꯝ ꯀꯩꯅꯣ ꯃꯅꯤꯡꯟꯅꯣ ꯑꯦ ꯑꯗꯨꯗꯒꯤ ꯃꯤꯇꯔ ꯑꯗꯨꯝ ꯑ ꯂꯩꯕ
ꯑ ꯏ ꯁꯣ ꯀꯦ ꯊ ꯇꯦ
ꯣꯠꯇꯣ ꯑꯗꯨꯗꯒꯤ ꯅꯨꯃꯤꯠꯠꯇꯔ ꯆꯥꯝꯃꯃꯨꯛ ꯑꯗꯨꯝ ꯆꯪꯁꯤꯜꯂꯦꯕ ꯑꯩꯈꯣꯏ
ꯑꯣ ꯑꯗꯨꯗꯤ ꯑꯗꯨꯝ ꯅꯨꯡꯉꯥꯏꯔꯕꯝꯅꯤꯗ
ꯎꯝ ꯑꯗꯨꯝ ꯃꯈꯣꯟ ꯀꯩꯀꯥꯔꯒꯤꯗꯤ ꯑꯗꯨꯝ ꯀꯥꯗꯦꯕ ꯑꯩꯈꯣꯏꯁꯨ ꯑꯗꯨꯝ ꯒꯥꯔꯤ ꯀꯩꯀꯥꯔꯗꯤ
ꯎ ꯑꯗꯨꯝ ꯐꯩ ꯀꯥꯏ ꯃꯦꯟ ꯔꯣꯗꯀ ꯊꯪꯅ ꯍꯧꯕ ꯀꯥꯡꯕꯨꯁꯤꯅ ꯈ꯭ꯋꯥꯏꯗꯒꯤ ꯍꯥꯏꯗꯤ ꯏꯪ ꯆꯤꯛꯄꯩ ꯍꯥꯏꯔꯒꯗꯤ ꯃꯥꯏꯕ ꯁꯤꯛꯏꯁꯦ
ꯍ
ꯑꯗꯨꯀꯥꯟ ꯀꯩꯀꯥ ꯑꯃ ꯇꯧꯕꯒꯤꯕꯨꯗꯤ ꯌꯥꯝ ꯅꯨꯡꯉꯥꯏꯕ ꯑꯗꯨꯒ ꯂꯩꯕ ꯆꯥꯕꯩꯗꯤ ꯈꯔ ꯏ ꯆ꯭ꯔꯦꯣꯏꯁꯤ
ꯗꯤ ꯇꯥꯅꯤꯡꯗꯦꯅ ꯍ ꯑꯗꯨꯝ ꯇꯧꯔ ꯈꯪꯗꯦꯕ
ꯃꯥ
ꯇꯗꯅꯅ
ꯇꯥꯗ꯭ꯣꯏꯅꯦ ꯑꯗꯣ ꯂꯩꯈ꯭ꯔꯒꯗꯤ ꯑꯗꯨꯝ ꯍꯩꯕꯨꯗꯤ ꯍꯩꯅꯕꯅꯤꯅ ꯊꯥꯏꯅ ꯑꯩꯈꯣꯏꯁꯨ ꯑꯩꯅ ꯍꯦꯛ ꯄꯣꯛꯂꯛꯄꯗꯩꯅ ꯒ꯭ꯌꯥꯟ ꯇꯥꯔꯛꯄꯗꯩꯅ ꯀ꯭ꯂꯥꯁ ꯁꯚꯦꯟ ꯁ꯭ꯋꯥꯏꯐꯥꯎꯅꯦ ꯂꯩꯔꯝꯃꯤꯁꯦ ꯑꯗꯣ ꯑꯗꯨꯝ ꯍꯥꯏꯗꯤ ꯅꯨꯡꯇꯤꯒꯤ ꯁꯨꯝ ꯄꯤꯛꯉꯤꯗ ꯁꯨꯝ ꯇꯥꯛꯔꯛꯄꯒꯤ ꯊꯣꯏꯅ ꯀꯩꯁꯨ ꯈꯟꯖꯤꯜꯂꯨꯗꯦꯕ
ꯎꯝ
ꯑꯗꯨꯒ ꯁꯨꯝ ꯈꯟꯖꯔꯨꯗꯦ ꯑꯗꯨꯒ ꯁꯣꯝꯗ ꯂꯥꯛꯑꯀꯥꯟꯗꯗꯤꯐ꯭ꯔꯦꯟꯁꯇꯨ ꯄꯨꯔꯥ ꯈꯪꯉꯦꯅ ꯑꯗꯣ ꯍꯧꯖꯤꯛꯇꯤ ꯑꯗꯨꯝ ꯅꯣꯡ ꯐꯥꯦ ꯑꯗꯨꯒ ꯆꯠꯂꯒ ꯌꯦꯡꯖꯟꯕ ꯈꯣꯠꯆꯟꯕ ꯆꯠꯄꯁꯦ ꯑꯗꯨꯝ ꯉꯥꯏꯍꯥꯛꯀ ꯄꯣꯊꯥꯒꯦ ꯇꯧꯕꯁꯨ ꯑꯗꯨꯝ ꯄꯣꯊꯥꯐꯝ ꯈꯪꯗꯕꯗꯣ
ꯍꯥꯏꯗꯤ ꯈꯥꯅꯤ ꯃꯈꯣꯠ ꯑꯃꯨꯛ ꯇꯥꯁꯤꯜꯂꯒ ꯍꯥꯟꯅꯗꯤ ꯇꯥꯔꯝꯃꯁꯨ ꯁꯨꯝ ꯇꯥꯔꯛ ꯅꯨꯡꯇꯤꯒꯤ ꯇꯥꯏꯅꯁꯨ ꯈꯟꯖꯤꯜꯂꯨꯗꯕꯗꯣ ꯑꯗꯨꯃꯥꯏꯅ ꯇꯧꯔꯦꯕ ꯃꯤꯑꯣꯏꯕꯒꯤ ꯆꯦꯟꯖ ꯍꯥꯏꯁꯦ ꯕꯕꯤꯔꯥꯅꯤ
ꯁꯤꯒ꯭ꯂꯥꯏꯕꯥꯟꯥꯏꯕꯖ ꯍ ꯍ ꯑꯗꯨ
ꯎ ꯖꯒꯥ ꯖꯒꯥꯗ ꯑꯦꯗꯥꯞ ꯇꯧꯋꯗ ꯑꯗꯨꯝ ꯆꯨꯝꯕ ꯌꯥꯅꯤ
ꯇꯕꯅꯦ ꯑꯗꯨ ꯍꯧꯗꯤ ꯍ
ꯃꯥ
ꯅꯪꯗꯤ ꯄꯨꯡ ꯀꯌꯥꯗꯕ ꯇꯣꯡꯒꯦꯅꯤ
ꯇꯨꯝꯕꯁꯦ ꯅꯣꯔꯃꯦꯜꯂꯤ ꯑꯗꯨꯝ ꯄꯨꯡ ꯇꯔꯥꯃꯥꯊꯣꯏꯒꯨꯝꯕ ꯇꯨꯝꯃꯦ ꯑꯗꯒꯤ ꯈꯔ ꯑꯗꯨꯝ ꯑꯩꯁꯦ ꯍꯣꯝ ꯊꯤꯌꯨꯇꯔꯁꯨ ꯆꯠꯂꯦꯕ ꯑꯗꯨꯅ ꯍꯣꯝ ꯊꯤꯦꯇꯔ ꯆꯠꯇꯧꯕ ꯅꯨꯃꯤꯠꯇꯅ ꯇꯔꯥꯃꯥꯊꯣꯏ ꯊꯣꯏꯈꯥꯏ ꯇꯨꯝꯃꯦ ꯑꯗꯨꯒ ꯅꯣꯡꯉꯥꯜꯂꯒ ꯁꯨꯇꯤ ꯂꯩꯕꯒꯨꯝꯕ ꯁꯟꯗꯤꯦꯒꯨꯝꯕ ꯂꯩꯕꯗꯗꯤ ꯑꯗꯨꯝ ꯈꯔ ꯊꯦꯡꯅ ꯊꯦꯡꯅꯉꯥꯏ ꯆꯠꯄ ꯄꯨꯡ ꯕꯥꯔꯣ ꯕꯥꯔꯣ ꯃꯈꯥꯏ ꯑꯗꯨꯋꯥꯏꯗꯒ ꯇꯨꯝꯃꯤ
ꯎꯝ ꯀꯩꯀꯩꯔꯝꯗ ꯆꯠꯂꯅꯍ ꯨꯇ ꯆꯄꯅꯥ
ꯑꯩꯁꯦ ꯁꯦꯀꯦꯟ ꯑꯦꯝ ꯑꯥꯔꯗ ꯑꯃ ꯆꯠꯂꯦ ꯑꯌꯨꯛꯇ
ꯎꯝ
ꯑꯗꯨꯅ ꯑꯗꯨꯗꯣ ꯈꯔ ꯉꯟꯕ ꯍꯥꯏꯇꯥꯔꯦ ꯄꯨꯡꯗꯣ ꯃꯉꯥ ꯃꯈꯥꯏꯗ ꯆꯠꯂꯦꯕ
ꯑꯣ
ꯑꯗꯨꯗꯤ ꯃꯉꯥꯡ ꯃꯈꯥꯏꯗ ꯆꯠꯄꯅꯤꯅ ꯑꯗꯨꯝ ꯄꯨꯡ ꯃꯉꯥ ꯁ꯭ꯋꯥꯏꯗꯒꯤꯗꯤ ꯑꯗꯨꯝ ꯍꯧꯒꯠꯂꯒ ꯀꯩꯀꯩ ꯇꯧꯗꯕꯗꯤ ꯌꯥꯗꯦꯅ
ꯑꯆꯅꯠꯇꯣ ꯉꯟꯗꯕꯗꯣ ꯌꯥꯗꯕꯅꯤꯅ ꯑꯗꯨꯝ ꯉꯟꯕ ꯑꯗꯨꯝ ꯇꯨꯝꯕꯗ ꯑꯗꯨꯝ ꯇꯥꯔꯦ ꯍꯥꯟꯅꯗꯤ ꯑꯗꯨ ꯆꯠꯇꯦ ꯔꯤꯉꯩꯗꯗꯤ ꯑꯗꯨꯝ ꯊꯦꯡꯉꯝꯃꯤꯗ ꯄꯨꯡ ꯑꯃ ꯇꯥꯕ ꯌꯥꯕ ꯗ ꯑꯃ ꯑꯃ ꯃꯈꯥꯏ ꯁꯨꯝ ꯚꯤꯗꯤꯑꯣ ꯈꯔ ꯌꯦꯡꯉꯦ ꯑꯗꯒꯤ ꯁꯤꯃꯥ ꯑꯃ ꯌꯦꯡꯉꯦ ꯍꯣꯔꯤꯉꯩꯗ ꯑꯗꯨꯝ ꯈꯪꯍꯧꯗꯕ ꯄꯨꯡꯗꯨ ꯑꯗꯨꯝ
ꯎ
ꯏꯁꯁꯔꯥ
ꯑꯩ ꯌꯥ ꯍꯣꯏꯗꯤ ꯀ ꯂꯅ
ꯑꯂꯦ ꯍꯥꯏꯔ
ꯑ ꯌꯥꯎꯔꯤꯒ ꯅꯥꯟ ꯑꯒꯗꯗꯤ ꯌꯥꯔ ꯃꯅ ꯑꯣꯏꯔꯤꯒ
ꯑꯧ ꯌꯥꯗ꯭ꯔꯦ ꯑꯗꯨꯝ ꯅꯪ ꯇꯨꯏꯁꯟꯗꯨꯁꯨ ꯑꯗꯨ ꯂꯧꯁꯜꯂꯨꯔꯕꯅꯤꯅ ꯑꯗꯨꯝ ꯎꯄꯥꯏ ꯂꯩꯇꯦ ꯁꯅ ꯅꯣꯡꯃ ꯆꯨꯕ ꯅꯨꯃꯤꯠꯇꯗꯤ ꯑꯁ ꯇꯟꯃꯤꯅꯤꯐꯥꯎ ꯍꯧꯒꯠꯄꯁꯦ ꯑꯠꯇꯁꯨ ꯌꯥꯗ꯭ꯔꯒꯨꯝ ꯇꯟꯁꯨ ꯇꯟ ꯑ ꯁꯨꯇꯤꯁꯨ ꯑꯃꯨꯛꯛꯇ ꯊꯥꯁꯨ ꯌꯥꯄꯣꯠꯇꯦꯅ ꯃꯤꯁꯨ ꯊꯋꯥꯏ ꯇꯨꯏꯁꯟ ꯗꯣ ꯄꯥꯟꯕꯒꯤ ꯇꯧꯔꯤꯅꯤ ꯑꯗꯨꯅ ꯑꯁꯇꯟ ꯇꯟ ꯍꯧꯒꯠꯏ
ꯀꯂꯗꯤꯎ ꯄꯥꯏꯠꯇ꯭ꯔꯦ
ꯎꯅꯤꯇ꯭ꯖꯝꯍꯒꯦ ꯑꯗꯨꯗꯅ ꯑꯗꯨꯣ ꯃꯗꯒꯤ ꯁꯨꯝ ꯆꯠꯇꯕꯗꯨꯅ ꯌꯥꯝ ꯆꯠꯂꯛꯑꯒꯗꯤ ꯁꯨꯇꯤ ꯅꯨꯃꯤꯠꯀꯨꯝꯕ ꯁꯟꯗꯦꯗꯒꯨꯝꯕ ꯑꯃꯨꯛ ꯐꯨꯒꯠꯇꯕ ꯐꯨꯒꯠꯇꯗꯤ ꯌꯥꯗꯦꯕ ꯍꯥꯏꯗꯤ ꯁꯨꯝ ꯑꯩꯈꯣꯏꯁꯨ ꯄꯩꯁꯥ ꯉꯥꯛꯇ ꯁꯨꯝ ꯂꯧ ꯏꯀꯥꯏꯗꯅ
ꯃꯤꯁꯨ ꯄꯩꯁꯥ ꯄꯤꯖꯕꯅꯤꯅ ꯑꯗꯨꯅ ꯐꯨꯒꯠꯄꯗꯨ ꯇꯟꯕ ꯍꯥꯏꯗꯤ ꯁꯨꯇꯤ ꯅꯨꯃꯤꯠꯇꯨꯗꯤ ꯑꯃꯨꯛ ꯁꯨꯇꯤꯗꯣ ꯒ꯭ꯌꯥ ꯇꯅ ꯑꯃꯨꯛ ꯑꯣꯏꯅꯤꯡꯕꯗꯣ ꯑꯗꯨꯒꯤ ꯑꯗꯨꯝ ꯁꯣꯏꯗ ꯁꯟꯗꯦ ꯅꯨꯃꯤꯠꯇ ꯑꯗꯨꯝ ꯐꯖꯅ ꯄꯣꯊꯥꯔꯒꯦꯗ ꯍꯥꯏꯔꯒ ꯑꯗꯨꯝ ꯑꯗꯨꯃꯥꯏꯅ ꯈꯜꯂ ꯑꯗꯨꯝ ꯍꯧꯒꯠꯂ
ꯅꯠꯇ꯭ꯔ ꯌꯦꯁ ꯑꯗꯣ ꯑꯩꯅ ꯃꯊꯥꯁꯦ ꯍꯥꯏꯁꯦ ꯏꯪꯊꯝꯗ ꯍꯥꯏꯌꯣꯛꯁꯤꯜꯂꯛꯄꯁꯤꯅꯦ ꯍꯧꯖꯤꯛꯄꯨꯗꯤꯛ ꯈꯛ ꯋꯥꯠꯕꯗꯤ ꯋꯥꯠꯂꯤꯀꯣ ꯑꯗꯣ ꯅꯤꯡꯊꯝꯊꯥ ꯃꯅꯨꯡꯁꯦ ꯀꯃꯥꯏꯅ ꯇꯧꯗꯣꯏꯅꯣ ꯁꯤꯅꯦꯕ ꯑꯩꯅ ꯈꯜꯂꯤꯁꯦ
ꯏꯗꯔꯗꯤ ꯑꯗꯨꯁꯨ ꯃꯥ ꯂꯩꯌꯦ ꯍꯥꯏꯕꯁꯨ ꯑꯗꯨꯝ ꯈꯔꯗꯤ ꯏꯪꯕꯅꯤ ꯑꯗꯨꯝ
ꯑꯧ ꯏꯪꯕꯅꯦꯗꯤ ꯍꯧꯒꯠꯄꯁꯨ ꯇꯟꯗꯣꯏ ꯃꯣꯏꯗꯤ ꯐꯃꯨꯡꯗ ꯑꯗꯨꯝ ꯅꯝꯁꯤꯜꯂ ꯂꯩꯕꯅꯤꯅꯕ ꯏꯪꯒ ꯏꯪꯒ ꯍꯧꯖꯤꯛꯁꯨ ꯁꯨꯞꯄꯅꯤ ꯅꯨꯡꯉꯥꯏꯕꯅꯤꯅ ꯑꯁ ꯑꯁꯦꯡꯕꯗꯤ ꯇꯨꯏꯁꯟꯗꯣ ꯃꯣꯏꯅꯁꯨ ꯄꯨꯡ ꯇꯔꯨꯛ ꯑꯅ ꯍꯥꯏꯔꯛꯄꯅꯦꯕ ꯑꯗꯨꯒ ꯇꯨꯏꯁꯟꯁꯦ ꯍꯧꯔꯀꯥꯟꯗ ꯑꯣꯏꯅ ꯄꯨꯡ ꯃꯉꯥ ꯃꯈꯥꯏꯗ ꯑꯣꯏꯅ ꯇꯧꯁꯦ ꯍꯥꯏꯔꯛꯑꯕ ꯑꯗꯨꯒ ꯑꯩꯁꯨ ꯑꯗꯨꯝ ꯍꯧꯔꯨ ꯀꯧꯕꯅꯤ ꯅꯪꯨꯁꯨ ꯑꯗꯨꯝ ꯅꯨꯡꯉꯥꯏꯇꯗꯅ ꯑꯗꯨꯝ ꯆꯠꯈꯤꯕꯅꯦꯕꯗꯤ ꯑꯗꯨꯝ
ꯁ ꯀꯌꯥꯅꯤ ꯄꯅ
ꯀ꯭ꯂꯥꯁ ꯁꯚꯦꯟ
ꯑꯣ
ꯁꯚꯦꯟ ꯑꯃ ꯇꯥꯛꯑꯦ ꯑꯗꯒꯤ ꯑꯇꯩꯗꯤ ꯀ꯭ꯂꯥꯁ ꯇꯦꯟ ꯑꯃ ꯇꯥꯛꯑꯦ ꯑꯗꯒꯤ ꯁꯚꯦꯟ ꯑꯃ ꯑꯗꯨꯃꯥꯏꯅ ꯁꯚꯦꯟ ꯑꯅꯤ ꯇꯥꯛꯄ
ꯄꯨꯂꯣꯞ ꯁꯖꯩꯕ ꯑꯣꯏꯅꯅꯃꯛ ꯀꯥꯏꯔꯕ
ꯎꯝ ꯃꯥꯅꯤ ꯑꯣꯏ ꯍꯧꯖꯤꯛ ꯑꯣꯏꯅ ꯊꯥꯛꯑꯦ ꯑꯗꯨꯒ ꯀ꯭ꯂꯥꯁ ꯇꯦꯟꯗꯨꯗꯤ ꯑꯅꯝꯕꯅ ꯀꯩꯅꯣꯝꯇꯪ ꯇꯥꯏꯑꯗ ꯁꯣꯁꯦꯜ ꯁꯥꯏꯟꯁꯀ ꯑꯗꯒꯤ ꯁꯥꯏꯟꯁ ꯈ ꯈꯔ ꯈꯔ ꯇꯥꯛꯑꯦ ꯍꯥꯏꯗꯤ ꯃꯣꯏꯅ ꯈꯪꯗꯦ ꯈꯪꯗꯦ ꯍꯥꯏꯕꯗꯣ ꯐꯤꯖꯤꯛꯁꯀꯨꯝꯕ ꯕꯥꯏꯑꯣꯂꯣꯖꯤꯒꯨꯝꯕ ꯇꯥꯛꯑꯦ ꯑꯗꯨꯒ ꯑꯇꯩꯗꯤ ꯑꯗꯨꯝ ꯍꯥꯏꯗꯤ ꯑꯩꯁꯨ
ꯀꯁꯇ ꯅ ꯀꯣꯦ ꯇꯨꯡ ꯁꯖꯒ ꯋꯥꯏꯁꯨꯏꯅ ꯑꯗꯨ ꯁ ꯂꯣꯡꯅꯦ ꯍꯥꯏꯗꯅꯣ
ꯆꯠꯂꯦ ꯑꯗꯨꯅ ꯀꯩꯁꯨ ꯑꯩꯅ ꯂꯣꯏ ꯇꯥꯛꯄꯁꯨ ꯉꯝꯗꯦꯕ
ꯎꯝ
ꯃꯅ ꯑꯗꯨꯝ ꯁꯕꯖꯦꯛ ꯑꯁꯦꯡꯕꯗꯤ ꯁꯣꯁ ꯁꯥꯏꯟꯁꯅ ꯍꯦꯟꯅꯕꯨꯗꯤ ꯅꯝꯅ ꯇꯥꯏ ꯀ꯭ꯂꯥꯁ ꯇꯦꯟꯁꯦ
ꯎꯝ
ꯑꯗ ꯃꯣꯏꯅ ꯑꯗꯨꯝ ꯑꯦꯠꯁ ꯁꯥꯏꯟꯁꯁꯨ ꯌꯥꯎꯕꯤꯌꯨ ꯈꯣꯠꯄꯤꯌꯨ ꯑꯗꯒꯤ ꯃꯤꯦꯠꯁꯁꯨ ꯌꯥꯎꯕꯤꯌꯨ ꯈꯣꯠꯄꯤꯌꯨ ꯍꯥꯏꯔꯒꯅ ꯑꯗꯨꯝ ꯌꯥꯎꯋ
ꯎꯝ
ꯑꯗꯣ ꯋꯥꯏꯑꯦꯕ ꯍꯥꯏꯗꯤ ꯑꯍꯨꯝ ꯇꯥꯛꯄꯗꯣ ꯍꯥꯏꯖꯕꯅꯤ ꯃꯇꯝꯁꯨ ꯑꯗꯨꯝ ꯑꯍꯨꯝꯗꯨ ꯇꯥꯁꯦ ꯄꯨꯡ ꯑꯃ ꯑꯃ ꯄꯨꯡ ꯑꯃ ꯃꯈꯥꯏ ꯁ꯭ꯋꯥꯏꯗ ꯍꯦꯟꯅ ꯀꯩꯁꯨ ꯇꯧꯗꯕꯅꯤꯅ ꯑꯗꯨꯝ ꯄꯨꯡꯗꯣ ꯍꯥꯏꯗꯤ ꯈꯪꯍꯧꯗꯦ ꯍꯥꯏꯇꯥꯔꯦ ꯑꯗꯨꯝ ꯇꯥꯛꯄꯗꯣ
ꯑꯣ
ꯋꯥꯁꯨ ꯋꯥꯕꯅꯤ ꯑꯅꯝꯕꯅꯁꯨ ꯑꯗꯨꯝ ꯂꯧꯗꯦꯕ ꯁꯥꯏꯟꯁ ꯇꯧꯑꯣ ꯍꯥꯏꯔꯒꯅ ꯑꯃꯨꯛ ꯁꯣꯏꯜ ꯁꯥꯏꯟꯁ ꯑꯃꯇꯪ ꯀꯥꯛꯄꯒꯨꯝꯕ ꯍꯥꯏꯗꯤ ꯃꯔꯛꯇꯨꯗꯒꯤ ꯖꯣꯒ꯭ꯔꯥꯐꯤꯅꯤ ꯈꯪꯗꯦ ꯑꯃꯇꯪ ꯇꯥꯛꯄꯒꯨꯝꯕ ꯑꯗꯨꯃꯥꯏꯅ ꯊꯣꯛꯑꯦ ꯄꯨꯂꯞ ꯄꯨꯂꯞꯁꯦ ꯄꯥꯏꯁꯟꯗꯦꯕ ꯅꯪꯗꯦꯕ ꯀꯩꯁꯨ ꯑꯣꯏ ꯄꯥꯏ ꯄꯥꯏꯁꯟꯅꯤꯡ ꯁꯨ ꯑꯃꯨꯛ ꯅꯪꯗꯦ ꯋꯥꯁꯨ ꯋꯥꯏ ꯑꯗꯨ ꯅꯨꯡꯉꯥꯏꯇꯦꯕ ꯑꯗꯨꯅ ꯀ꯭ꯂꯥꯁ ꯁꯚꯦꯟ ꯑꯩꯠ ꯑꯧ ꯑꯗꯨꯅ ꯀ꯭ꯂꯥꯁ ꯑꯩꯠ ꯐꯥꯎꯗꯤ ꯑꯗꯨꯝ ꯀꯣꯝꯅ ꯑꯗꯨꯝ ꯄꯨꯂꯛꯄ ꯍꯥꯏꯔꯁꯨ ꯑꯗꯨꯝ ꯀꯣꯝꯅ ꯑꯗꯨꯝ ꯆꯠꯂꯦꯕ ꯑꯗꯨꯒ ꯃꯔꯨ ꯑꯣꯏꯅ ꯅꯥꯏꯟ ꯇꯦꯟ ꯇꯦꯟꯁꯤꯅꯦ ꯑꯗꯨꯝ ꯍꯥꯏꯗꯤ ꯃꯣꯏꯗꯤ ꯑꯃꯨꯛ ꯕꯣꯔꯗ ꯑꯦꯛꯖꯥꯝꯗ ꯊꯥꯗꯧ ꯂꯩꯕꯅꯤꯅ ꯑꯃꯨꯛꯁꯨ ꯅꯨꯡꯉꯥꯏꯇꯦꯅ ꯄꯣꯠꯇꯣ ꯃꯍꯥꯛꯥꯛꯇꯨ ꯌꯦꯦꯝꯍꯧꯔꯗꯤ
ꯀꯌꯥꯝ ꯀꯨꯏꯒꯦ ꯆꯠꯂꯛꯄꯗꯨꯁꯨ ꯀꯨꯝ ꯀꯗ ꯆꯠꯂꯛꯄꯗ
ꯑꯗꯨ ꯆ ꯆꯠꯄꯁ ꯀꯨꯏꯗ꯭ꯔꯤꯗ ꯊꯥ ꯑꯍꯨꯝ ꯃꯇꯥꯡ ꯃꯨꯛꯇꯪ ꯐꯥꯗꯉꯥꯏꯅꯤ
ꯁꯨꯝ ꯑꯁꯦꯡꯕꯗꯤ ꯍꯣꯝ ꯊꯌꯨꯇꯔꯁꯦ ꯑꯌꯨꯛꯁꯦ ꯌꯥꯍ ꯍꯧꯒꯤ ꯁꯨꯝ ꯊꯦꯡꯖꯤꯜꯂꯛꯄ ꯥꯏ ꯄꯨꯡ ꯇꯔꯦꯠꯇꯒ ꯍꯧꯖꯤꯜꯂꯛꯑꯦ ꯁꯨꯝ ꯑꯗꯨꯗꯒꯤ ꯁꯨꯝ ꯍꯛꯆꯥꯡꯒꯤ ꯁꯨꯝ ꯀꯅꯤ ꯑꯗꯒꯤ ꯇꯨꯝꯕꯁꯤꯁꯨ ꯑꯗꯨꯝ ꯑꯌꯨꯛꯇꯣ ꯅꯅꯨꯡꯉ ꯊꯥꯎꯒꯠꯇꯧꯔ ꯂꯩꯇꯕꯅꯤ ꯊꯦꯡꯅ ꯑꯗꯨꯝ ꯇꯨꯝꯕ ꯍꯥꯟꯅꯗꯤ ꯂꯧꯔꯝꯗꯦꯕ ꯑꯌꯨꯛꯇꯣ ꯑꯗꯩ ꯁꯨꯝ ꯍꯛꯆꯥꯡ ꯁꯨꯝ ꯅꯛꯈꯠ ꯈꯣꯠꯀꯠ ꯇꯧꯔꯛꯄꯗꯒꯤ ꯇꯨꯝꯕ ꯆꯥꯕ ꯁꯨꯝ ꯀ